ꯇꯥꯕ꯭ꯔꯣ
ꯇꯥꯔꯦ ꯇꯥꯔꯦ
ꯀꯩꯗꯧꯔꯤꯒꯦ
ꯊꯕꯛ ꯀꯟꯅ ꯇꯧꯔꯤꯌꯦ ꯅꯪꯗꯤ
ꯑꯁ ꯊꯕꯛ ꯀꯟꯅ ꯀꯔꯤ ꯊꯕꯛꯅꯣꯅꯦ ꯍꯧꯖꯤꯛ ꯅꯨꯡꯗꯥꯡ ꯁꯤꯗꯕꯣ
ꯅꯨꯃꯤꯗꯥꯡꯗ ꯊꯕꯛ ꯇꯧꯔꯤꯌꯦ ꯑꯩꯈꯣꯏꯗꯤ
ꯑꯣ ꯑꯣ ꯑꯩꯗꯤ ꯇꯨꯝꯅꯕ ꯔꯦꯗꯤ ꯊꯧꯁꯥꯔꯤ
ꯌꯥꯝ ꯐꯩꯏꯅꯦꯍꯦ ꯇꯨꯝꯒꯗꯕ ꯃꯤꯁꯤꯡꯁꯦ ꯀꯠꯂꯛꯏꯗ
ꯍꯧꯖꯤꯛ ꯇꯨꯝꯃꯅꯤ
ꯀꯩ ꯍꯦꯟꯁꯥꯡ ꯆꯥꯔꯒꯦ ꯅꯪꯕꯣ
ꯉꯁꯤꯁꯦ ꯎꯝ ꯍꯥꯎꯃꯟꯗꯅ ꯀꯥꯎꯒ꯭ꯔꯦꯗ ꯍꯋꯥꯏ ꯍꯋꯥꯏ ꯑꯁꯥꯡꯕꯒꯤ ꯃꯅꯥꯗꯣ
ꯍꯥꯎꯕꯅꯤꯅꯦ ꯑꯗꯨꯗꯤ
ꯍꯥꯎꯔꯦ ꯉꯁꯤ ꯈꯛ ꯇꯥꯕ ꯐꯪꯉꯦ ꯑꯃꯨꯛ
ꯎꯝ ꯍꯥꯎꯅꯤ ꯍꯥꯎꯅꯤ ꯌꯥꯝ ꯆꯥꯕꯤꯕ꯭ꯔ ꯑꯗꯨꯗꯤ
ꯎꯝ ꯊꯡꯖꯤꯡꯖꯨ ꯃꯦꯠꯁꯜꯂꯦ
ꯑꯁ ꯇꯟꯈ꯭ꯔꯦꯗ ꯍꯧꯔꯅꯤꯗ ꯅꯪꯒꯤꯗꯣ
ꯑꯗꯨꯒ ꯑꯃꯁꯨ ꯍꯥꯏꯕꯤꯒꯦ ꯈꯖꯤꯡꯒ ꯑꯥꯂꯨꯒ ꯅꯥꯀꯨꯞꯄꯤꯒꯁꯨ ꯀꯥꯡꯍꯧ ꯇꯧꯁꯜꯂꯦ
ꯑꯁ ꯍꯥꯎꯅꯤ ꯍꯥꯎꯅꯤ
ꯑꯩ ꯍꯣꯔꯦꯟ ꯑꯩꯗꯤ ꯆꯥꯗ꯭ꯔꯦ ꯍꯣꯔꯦꯟ ꯑꯩ ꯌꯣꯠꯄ ꯌꯥꯒꯗ꯭ꯔꯥ ꯌꯥꯔꯣꯏꯗ꯭ꯔꯥ ꯈꯪꯗ꯭ꯔꯦ ꯅꯪꯒꯤ ꯇꯥꯔꯒ
ꯑ
ꯉꯁꯤꯗꯤ ꯀꯃꯥꯏ ꯀꯃꯥꯏ ꯇꯧꯔꯒꯦ
ꯀꯝ ꯇ ꯍꯗꯗ ꯌꯨꯒꯗ ꯂꯩꯦ ꯆꯥꯛ ꯆꯗ꯭ꯔꯤꯕꯨꯣ ꯅꯪ
ꯆꯥꯗ꯭ꯔꯤꯌꯦ ꯑꯩꯗꯤ
ꯉꯥꯜꯂꯤꯕ ꯅꯣꯏꯗ
ꯉꯥꯟꯗ꯭ꯔꯦꯗ ꯑꯗꯨꯗ ꯃꯄꯥꯟꯗ ꯑꯗꯨꯝ ꯂꯩꯕꯤꯒ ꯍꯥꯏꯗꯤ ꯅꯨꯃꯤꯗꯥꯡꯗ ꯊꯕꯛ ꯇꯧꯔꯨꯕꯒꯤꯀꯣ
ꯎꯝ ꯎꯝ ꯍꯥꯏꯗꯤ ꯅꯥꯏꯠ ꯁꯤꯐ ꯇꯧꯕꯗꯣ ꯋꯥꯗ꯭ꯔꯣ ꯅꯣꯏꯗꯣ
ꯍꯥꯟꯅꯗꯤ ꯑ ꯍꯧꯔꯤꯉꯩꯗꯗꯤ ꯋꯥꯔꯝꯃꯦ ꯍꯧꯖꯤꯛꯄꯨꯗꯤ ꯑꯗꯨꯝ ꯑꯦꯗꯥꯞ ꯇꯧꯈ꯭ꯔꯦꯗ ꯋꯥꯗ꯭ꯔꯦꯗ
ꯑꯗꯨꯝ ꯀꯟꯇꯤꯅ꯭ꯌꯨ ꯀꯟꯇꯤꯅ꯭ꯌꯨ ꯇꯧꯕꯒꯤꯀꯣ
ꯎꯝ ꯃꯥꯟꯅꯦ ꯆꯥꯟꯅꯈ꯭ꯔꯦ ꯍꯧꯖꯤꯛꯄꯨꯗꯤ ꯅꯨꯡꯊꯤꯟꯗ ꯇꯨꯝꯒꯅꯤ ꯅꯨꯃꯤꯗꯥꯡꯗ ꯑꯗꯨꯝ ꯊꯕꯛ ꯇꯧꯒꯅꯤ ꯎꯄꯥꯏ ꯂꯩꯇꯦ
ꯑꯗꯨ ꯉꯧꯔꯝꯃꯅꯤ ꯅꯪ ꯌꯥꯝꯅ
ꯀꯥꯏꯗꯅꯣꯗ ꯌꯨꯝꯗ ꯃꯇꯝ ꯀꯨꯏꯅ ꯂꯩꯔꯨꯔꯦ ꯑꯗꯨꯒ ꯍꯟꯗꯛꯇ ꯑꯃꯨꯛꯀ ꯆꯪꯉꯛꯄꯅꯦ
ꯎꯝ ꯑꯩꯒꯤꯁꯨ ꯊꯕꯛ ꯑꯐꯕ ꯂꯩꯔꯗꯤ ꯍꯥꯏꯔꯛꯎꯅꯦ
ꯃꯌꯥꯝ ꯂꯩꯔꯤꯅꯦ ꯊꯕꯛꯄꯨꯗꯤ
ꯑꯁꯦꯡꯕꯅꯦ
ꯌꯥꯝꯅꯦ
ꯑꯗꯣ ꯍꯤꯟꯗꯤ ꯂꯣꯟꯕꯗꯤ ꯍꯩꯇꯦ ꯏꯪꯂꯤꯁꯄꯨꯗꯤ ꯉꯥꯡꯕ ꯌꯥꯏ ꯍꯤꯟꯗꯤꯕꯨꯗꯤ ꯍꯩꯇꯦꯕꯀꯣ
ꯎꯝ
ꯏꯪꯂꯤꯁꯕꯨꯗꯤ ꯌꯥꯢ
ꯑꯁ ꯁꯤꯗꯗꯤ ꯍꯤꯟꯗꯤ ꯉꯥꯡꯗꯦꯗ ꯏꯪꯂꯤꯁ ꯉꯥꯛꯇꯅꯤ ꯑꯗꯨꯒ ꯑꯩꯈꯣꯏꯅꯅ ꯊꯕꯛ ꯇꯧꯔꯤꯁꯦ ꯌꯨ ꯑꯦꯁ ꯄ꯭ꯔꯣꯁꯦꯁꯅꯦꯕꯀꯣ ꯃꯦꯗꯤꯀꯦꯜ ꯕꯤꯂꯤꯡ ꯑꯗꯨꯒꯤ ꯗꯔꯀꯥꯔ ꯇꯥꯗꯦ ꯍꯤꯟꯗꯤꯒꯨꯝꯕ
ꯑꯣ ꯐꯩꯌꯦ ꯑꯗꯨꯗꯤ
ꯍꯣꯏ ꯏꯪꯂꯤꯁꯇꯨ ꯐ꯭ꯂꯨꯑꯦꯟꯠ ꯑꯣꯏꯅ ꯉꯥꯡꯕ ꯌꯥꯔꯗꯤ ꯌꯥꯔꯦ
ꯎꯝ
ꯃꯣꯏ ꯌꯨ ꯑꯦꯁꯁꯤꯡꯗ ꯀꯣꯜ ꯇꯧꯕꯅꯤꯅꯀꯣ
ꯎꯝ
ꯑꯗꯨ ꯑꯣꯏꯔꯁꯨ ꯑꯩꯗꯤ ꯀꯣꯂꯤꯡꯒꯤ ꯅꯠꯇꯦꯅ ꯑꯗꯨꯝ ꯐꯣꯝꯒꯨꯝꯕ ꯃꯦꯟꯁꯤꯟꯕ ꯑꯗꯨ ꯈꯛ ꯇꯅꯤꯗ
ꯑꯣꯝ ꯐꯩ
ꯅꯗꯗꯤ ꯅꯣꯟꯗꯤ ꯀꯦ ꯀꯦ ꯍꯣꯅꯔꯒ
ꯑꯁ ꯑꯩ ꯀꯩꯝ ꯍꯣꯠꯅꯅꯤꯡꯉꯥꯏ ꯂꯩꯗꯅꯅꯦ ꯄꯩꯁꯥ ꯂꯩꯇꯕꯒꯤ ꯑꯝꯇ ꯇꯝꯗ ꯊꯗ ꯄꯤꯖꯗꯤ ꯁ ꯂꯩꯔ ꯀꯅꯤ
ꯀꯌꯥꯝ ꯀꯨꯏꯔꯒꯦ ꯀꯩꯅꯣ ꯇꯧꯗꯕꯗꯤ ꯑꯗꯨꯝ ꯂꯩꯔꯤꯗꯨꯗꯤ
ꯆꯍꯤ ꯆꯍꯤꯅꯤ ꯁꯣꯔ ꯃꯅꯦ
ꯑꯥ
ꯑꯁꯤ ꯂꯩꯔꯤꯕ ꯒ꯭ꯌꯥꯟ ꯁꯨꯡꯇꯣꯛ ꯊꯣꯛꯇꯔꯤ
ꯇꯝꯅꯤꯡꯗ꯭ꯔꯗꯤ ꯃꯄꯥꯟ ꯑꯗꯨꯝ ꯊꯣꯛꯑꯣ ꯑꯗꯨꯒ ꯈꯔ ꯒ꯭ꯌꯥꯟ ꯇꯥꯅꯕ ꯊꯣꯛ ꯊꯣꯛꯑꯣ ꯀꯩꯅꯣ꯫
ꯊꯣꯛꯄꯗꯣ ꯏꯊꯟꯇ ꯊꯣꯛꯄꯗꯣ ꯅꯨꯡꯉꯥꯏꯗꯕ ꯏꯃꯅꯕꯤ ꯌꯥꯎꯗ꯭ꯔꯗꯤ꯫ ꯑꯥ ꯊꯣꯛꯑꯒ ꯅꯨꯡꯉꯥꯏꯇꯦꯕ꯫
ꯊꯣꯛꯄꯨ ꯊꯣꯛꯑꯗꯤ ꯑꯗꯨꯝ ꯂꯩꯕꯅꯤꯗ ꯅꯨꯡꯉꯥꯏꯕꯅꯤꯗ ꯑꯩꯈꯣꯏꯅ ꯊꯣꯛꯇꯕꯒꯤ꯫ ꯌꯥꯝ ꯈꯟ ꯈꯟꯖꯤꯟꯕ ꯑꯣꯏꯕꯅꯦ꯫
ꯃꯄꯥꯜꯂꯝꯒꯤ ꯃꯤ ꯈꯩꯗꯣ ꯇꯤꯟꯅꯕ ꯅꯨꯡꯉꯥꯏꯕ꯭ꯔꯣ꯫
ꯃꯣꯏꯁꯦ ꯇꯤꯟꯅꯗꯦꯗ꯫
ꯑꯗꯨꯅꯦꯕ ꯏꯊꯟꯇ ꯀꯃꯥꯏꯅ ꯑꯗꯨ ꯇꯧ ꯍꯥꯏꯅꯣ꯫
ꯍꯣꯏ ꯃꯥꯅꯦ ꯑꯁ ꯃꯤꯗꯤ ꯑꯗꯨꯝ ꯇꯤꯟꯅ ꯇꯤꯟꯅꯩꯌꯦ ꯑꯗꯨ ꯑꯩꯗꯤ ꯇꯤꯟꯅꯗꯦ꯫
ꯎꯝ ꯑꯗꯨ ꯃꯣꯏꯒꯤ ꯃꯤ ꯃꯈꯜ ꯃꯉꯥꯁꯨ ꯄꯣꯜꯂꯦ ꯍꯥꯏꯗꯤ꯫ ꯑꯩꯈꯣꯏ ꯃꯅꯤꯄꯨꯔꯒꯤ ꯃꯆꯥ ꯑꯣꯏꯔꯗꯤ꯫ ꯑꯗꯨꯝ ꯈꯔ ꯈꯔ ꯑꯣꯏꯔꯁꯨ ꯍꯥꯏꯅꯩꯗꯅ
ꯎꯝ
ꯇꯧꯗꯦꯕ ꯃꯣꯏꯗꯤꯀꯣ
ꯑꯩꯗꯤ ꯍꯩꯅꯗꯦ ꯃꯣꯏꯗꯣ ꯃꯣꯏꯒꯤ ꯆꯥꯛꯒꯨꯝꯁꯨꯅꯦ ꯑꯩꯗꯤ ꯆꯥꯗꯦꯕ ꯍꯩꯅꯗꯦꯕ
ꯑꯧ
ꯑꯗꯨꯒꯤ ꯃꯣꯏꯁꯨ ꯑꯩꯈꯣꯏꯒꯤ ꯍꯩꯅꯗꯕ ꯑꯩꯁꯨ ꯃꯣꯏꯒꯤ ꯍꯩꯅꯗꯕ
ꯎꯝ ꯍꯌꯦꯡꯗꯤ ꯇꯨꯝꯃꯅꯤ ꯑꯃꯨꯛ ꯍꯌꯦꯡꯗꯤ
ꯍꯌꯦꯡ ꯅꯨꯡꯊꯤꯟ ꯇꯨꯝꯅꯤ ꯑꯗꯨꯒ ꯅꯨꯃꯤꯗꯥꯡꯗ ꯑꯃꯨꯛꯀ ꯍꯧꯒꯠꯂꯅꯤ ꯊꯕꯛ ꯇꯧꯔꯅꯤ꯫ ꯑꯁꯤꯝ ꯁꯤꯅꯤꯅꯦ ꯑꯩ ꯄꯨꯟꯁꯤꯁꯦ ꯎꯄꯥꯏ ꯂꯩꯇꯦꯅꯦ꯫
ꯀꯩꯅꯣꯅꯦ ꯅꯨꯡꯗꯥꯡꯗ꯫ ꯌꯨꯝꯍꯜꯂꯅꯤ ꯑꯃꯨꯛ ꯍꯥꯏꯗꯤ ꯅꯪꯅ꯫ ꯆꯥꯛ ꯆꯥꯕꯗꯤ ꯀꯃꯥꯏꯅ ꯀꯔꯝ ꯀꯥꯟꯗ ꯆꯥꯔꯤꯅꯣ꯫
ꯆꯥꯛ ꯆꯥꯕ꯫ ꯁꯦ ꯉꯥꯏꯍꯥꯛ ꯂꯩꯔꯒ ꯆꯥꯛꯆꯥꯔꯅꯤ ꯑꯗꯨꯒ ꯍꯧꯒꯠꯂꯒ꯫ ꯑꯃꯨꯛꯀ ꯆꯥꯛꯆꯥꯥꯔꯅꯤ ꯑꯗꯨꯒ ꯑꯃꯨꯛꯀ ꯇꯨꯝꯃꯅꯤ ꯁꯤ ꯈꯛꯇ ꯉꯥꯏꯔꯦꯗ꯫ ꯊꯕꯛ ꯑꯇꯣꯞꯄ ꯂꯩꯇꯕꯅꯤꯅ꯫ ꯆꯥꯕꯒ ꯇꯨꯝꯕ ꯆꯥꯕꯒ ꯇꯨꯝꯕ꯫
ꯎꯝ ꯗꯨꯅꯤ꯫
ꯅꯗꯤ ꯍꯌꯦꯡꯗꯤ ꯀꯩꯗꯧꯅꯤ ꯫
ꯍꯌꯦꯡ ꯌꯨꯝꯗ ꯂꯩꯅꯤꯅ ꯑꯗꯨꯝ ꯀꯩꯝ ꯇꯧꯔꯦ꯫
ꯌꯥꯝ ꯅꯨꯡꯉꯥꯏꯕ ꯄꯨꯟꯁꯤ ꯍꯥꯏꯗꯨꯅꯤꯅꯦ ꯂꯩ ꯊꯛꯑꯣ ꯂꯩ ꯊꯛꯑꯣ꯫
ꯊꯥ ꯑꯃꯒꯨꯝꯕ ꯈꯇꯪꯒꯤꯅꯦꯗ꯫
ꯑꯣ ꯊꯥ ꯑꯃ ꯃꯇꯨꯡꯗꯗꯤ ꯀꯩ ꯇꯧꯗꯣꯏꯕ꯫
ꯑꯩꯁꯨ ꯊꯕꯛ ꯆꯠꯂꯒꯦ ꯅꯣꯏ ꯑꯗꯨꯃꯥꯏꯅ꯫
ꯆꯠꯂꯣ ꯑꯗꯨꯅ ꯅꯨꯡꯉꯥꯏꯕꯅꯦ꯫ ꯍꯥꯏꯗꯤ ꯑꯇꯣꯞꯄ ꯊꯕꯛ ꯇꯧꯗ꯭ꯔꯗꯤ ꯍꯥꯏꯕ꯫ ꯇꯧ ꯑꯇꯣꯞꯄ ꯊꯕꯛ ꯐꯪꯉꯗꯤ ꯑꯗꯨꯝ꯫ ꯍꯦꯟꯅꯕꯨ ꯅꯨꯡꯉꯥꯏꯀꯣ ꯑꯗꯨ ꯑꯣꯏꯔꯁꯨ ꯐꯪꯗ꯭ꯔꯗꯤ ꯍꯥꯏꯕ꯫ ꯑꯗꯣ ꯅꯪꯗꯤ ꯀꯥꯏꯗ ꯆꯠꯀꯦ ꯇꯧꯔꯤꯕ꯫
ꯑꯩꯗꯤ ꯊꯕꯛꯅꯤꯅꯦ ꯍꯦ꯫
ꯍꯥ꯫
ꯊꯕꯛ ꯊꯕꯛ ꯊꯕꯛ ꯍꯥꯏꯕꯕꯨ ꯌꯨꯝꯒꯤ ꯊꯕꯛ꯫
ꯃꯄꯥꯥꯟꯒꯤ ꯊꯕꯛ ꯅꯠꯇꯦ꯫
ꯑꯎ꯫ ꯌꯨꯝꯒꯤ ꯊꯕꯛ ꯇꯧꯕꯁꯨ ꯐꯩ ꯃꯄꯥꯟꯁꯨ ꯐꯩ ꯂꯣꯏꯅ ꯐꯩ꯫ ꯊꯕꯛ ꯇꯧꯕꯨ ꯇꯧꯔꯗꯤ ꯂꯣꯏꯅ ꯐꯩ꯫ ꯅꯪ ꯀꯣꯂꯦꯖꯀꯗꯤ ꯇꯝꯕ ꯂꯣꯏꯕ꯭ꯔꯣ꯫
ꯂ ꯑꯣꯏꯗꯒ
ꯎꯝ ꯊꯕꯛꯄꯨꯗꯤ ꯃꯌꯥꯝ ꯂꯩꯔꯝꯃꯅꯤ ꯑꯩꯈꯣꯏ ꯂꯝꯗꯁꯨ ꯀꯩꯅꯣꯗ ꯑꯣꯏꯔꯗꯤ
ꯎꯝ ꯋꯥ ꯍꯪꯒꯦ ꯇꯧꯔꯝꯕꯅꯦ ꯀꯔ
ꯑꯁ ꯈꯜꯂꯨ ꯈꯜꯂꯨ ꯀꯒꯥꯔꯤꯅꯣ ꯍꯪꯒꯦ ꯇꯧꯔꯝꯃꯤꯗꯣ
ꯈꯜ ꯂꯩꯅꯦ
ꯑꯣꯖꯥꯒꯤꯒꯨꯝꯕꯁꯨ ꯌꯥꯝ ꯂꯩꯈꯤꯗꯥꯏꯅꯦ ꯑꯩꯈꯣꯏ ꯂꯝꯗꯗꯤ꯫
ꯎꯝ꯫ ꯎ꯫
ꯐ꯭ꯔꯤꯅ ꯂꯩꯒꯗꯕ ꯁꯔꯨꯄꯨꯗꯤ ꯑꯗꯨꯒꯨꯝꯕꯗꯣ ꯂꯣꯏ ꯇꯧꯁꯤꯜꯂꯣ꯫ ꯃꯇꯝꯗꯣ ꯄꯥꯝꯃꯣꯏꯑꯕ꯫ ꯀꯣꯛꯇꯥꯡ ꯌꯥꯎꯗꯗꯤ ꯍꯤꯡꯕ ꯌꯥꯗꯕꯅꯤꯅ ꯅꯠꯇ꯭ꯔꯥ꯫
ꯎꯝ꯫
ꯇꯨꯃꯤꯗꯤ ꯈ꯭ꯔꯔ ꯃꯥꯂꯦ ꯅꯪ
ꯄꯨꯡ ꯀꯌꯥ ꯇꯥꯔꯒꯦ ꯅꯥꯏꯟ ꯊꯥꯔꯇꯤ ꯐꯣꯔ
ꯎꯝ
ꯈꯔ ꯇꯨꯝꯅꯤꯡꯉꯛꯑꯦ ꯃꯪꯖꯥꯖꯔ ꯃꯉ ꯑꯩꯁꯨꯅꯦ ꯉꯁꯥꯏ ꯈꯪꯈ꯭ꯔꯥ ꯀꯩꯅꯣꯗ ꯏꯃꯥꯟꯅꯕꯤ ꯑꯃꯗ ꯐꯣꯟ ꯇꯧꯕꯀꯣ ꯑꯩ ꯃꯪꯗ ꯃꯥꯕꯨ ꯑꯗꯨꯝ ꯐꯣꯟ ꯇꯧꯕ ꯑꯩ ꯃꯪꯗ ꯍꯥꯏꯗꯤ ꯃꯤꯅ ꯋꯥ ꯉꯥꯡꯉꯗꯤ ꯑꯩꯅ ꯇꯨꯝꯕꯗꯣ ꯌꯥꯝ ꯅꯨꯡꯉꯥꯏꯕꯀꯣ ꯑꯩꯉꯣꯟꯗ ꯃꯤꯅ ꯋꯥ ꯉꯥꯡꯉꯗꯤ ꯑꯗꯨꯝ ꯄꯥꯏꯔꯗꯤ ꯇꯨꯝ ꯇꯕꯗꯣ ꯅꯨꯡꯉꯥꯏꯖꯕꯗꯣ ꯑꯗ ꯏꯃꯥꯟꯅꯕꯤ ꯑꯃꯗ ꯏꯃꯥꯟꯅꯕꯤ ꯑꯃꯗꯣ ꯄꯥꯏꯔꯦ ꯑꯗꯨꯗꯨꯒ ꯃꯥꯅ ꯎꯝ ꯋꯥꯉꯥꯡ ꯂꯩꯔꯦꯕ ꯇꯥꯕꯗꯤ ꯇꯥꯕꯀꯣ ꯑꯩ ꯃꯪꯗꯅ ꯑꯃ ꯑꯃ ꯁꯥꯏꯠꯇꯅ ꯃꯪ ꯃꯪꯉꯒ ꯂꯩꯔꯝꯕ ꯃꯥꯅ ꯉꯥꯏꯍꯥꯛ ꯊꯥꯏꯕ ꯔꯌꯦꯂꯤꯇꯤꯗ ꯁꯨ ꯂꯩꯕ ꯗ꯭ꯔꯤꯝꯗ ꯆꯃꯨ ꯂꯩꯕ ꯑꯗꯨꯒ ꯎꯝ ꯀꯩꯅꯣꯗ ꯑꯩꯃꯪꯗꯨꯗ ꯃꯥꯒꯤ ꯃꯃꯥꯟꯅꯕꯤ ꯑꯃ ꯃꯤꯠꯇꯣ ꯁꯔꯖꯔꯤ ꯇꯧꯕꯒꯤ ꯁꯦꯝꯕꯒꯤ ꯂꯩꯔꯝꯃꯦ
ꯑꯗꯨꯒ ꯑꯩꯅ ꯑꯁꯦꯡꯕꯗ ꯃꯤꯠꯁ ꯁꯦꯝꯦꯝꯒꯗ꯭ꯔꯣ ꯑꯗꯨꯃꯥꯏꯅ ꯍꯥꯏꯅ
ꯄꯨꯔꯥꯕꯕꯤꯔꯅꯤꯅꯦ ꯅꯪꯗ
ꯑꯩꯅ ꯅꯛꯅꯤꯡ ꯍꯧꯖꯤꯛ ꯀꯧꯔꯕꯅ ꯀꯩ ꯍꯥꯏꯅꯣ ꯅꯪ ꯍꯧꯖꯤꯛꯀꯤꯗꯣ
ꯏꯊꯟꯇ ꯀꯜꯂꯒꯅꯨ ꯅꯤꯡꯕꯗꯨꯗꯤ
ꯑꯩꯉꯣꯟꯗꯗꯤ ꯇꯧꯔꯛꯀꯅꯨꯀꯣ
ꯍ
ꯑꯩ ꯈꯨꯝꯕꯒ ꯉꯝꯖꯔꯣꯏ
ꯎꯝ ꯍꯥꯏꯗꯤ ꯃꯤꯅ ꯋꯥ ꯉꯥꯡꯕꯗꯣ ꯑꯩꯅ ꯇꯨꯝꯃꯒ ꯇꯥꯕꯗꯣ ꯌꯥꯝ ꯅꯨꯡꯉꯥꯏꯔꯣꯏ ꯋꯥꯔꯤꯒ ꯂꯤꯕꯤꯔꯗꯤ ꯌꯥꯝ ꯇꯨꯝꯊꯈ꯭ꯔꯅꯤ ꯑꯩ
ꯑꯥ ꯍꯣꯏꯗ ꯑꯗꯨꯝ ꯅꯨꯡꯉꯥꯏꯕꯅꯤꯗ ꯃꯤꯅ ꯋꯥ ꯉꯥꯡꯒ ꯑꯩꯈꯣꯏ ꯇꯨꯝꯕꯗꯣ
ꯑꯥ
ꯅꯨꯡꯉꯥꯏꯕꯅꯤ ꯅꯨꯡꯉꯥꯏꯕꯅꯤ
ꯋꯦꯗꯔ ꯅꯨꯡꯉꯥꯏꯕ꯭ꯔꯣ ꯅꯣꯏꯗꯗꯤ
ꯈꯨꯠꯁꯥꯗꯣ ꯂꯩ ꯉꯝꯗꯦ
ꯎꯝ
ꯉꯔꯥꯡ ꯅꯍꯥꯟꯗꯣ ꯑꯩꯈꯣꯏ ꯐꯦꯟꯗꯣ ꯌꯥꯗꯕ
ꯑꯣ
ꯐꯦꯟ ꯌꯥꯗꯕꯁꯦ ꯅꯨꯡꯊꯤꯟꯒꯨꯝꯗ ꯌꯥꯗꯗꯤ ꯐꯥꯗꯕ ꯅꯨꯃꯤꯗꯥꯡ ꯁꯇꯔꯗꯦ ꯅꯨꯃꯤꯠꯇꯅꯦꯕꯀꯣ ꯅꯨꯃꯤꯗꯥꯡꯁꯦ ꯄꯨꯡ ꯇꯨꯌꯦꯜꯐ ꯋꯥꯟ ꯇ꯭ ꯌꯥꯗꯕ ꯑꯗꯨꯒꯤ ꯁꯦꯟꯐꯝꯁꯨ ꯂꯩꯇꯦꯃꯟꯕꯗꯣ ꯂꯩ ꯖꯨꯌꯥ ꯗꯦꯕ ꯑꯗꯒꯤ ꯇꯨꯨꯝꯁꯨ ꯇꯨꯝ ꯌꯥꯗ ꯊꯃꯗ ꯏꯃꯥꯟꯅꯕꯤ ꯑꯅꯤꯁꯦ ꯏꯃꯥ ꯃꯥꯒꯤ ꯊꯣꯛꯄ ꯑꯗꯨꯝ ꯂꯩ ꯂꯩꯔꯦ ꯃꯄꯥꯟꯗ ꯑꯃꯨꯛꯀ ꯊꯣꯛꯣꯛ ꯑꯃꯨꯛꯀ ꯁꯪꯉꯛꯄ ꯐ꯭ꯔꯤꯠꯀꯗꯣ ꯏꯁꯤꯡ ꯁꯣꯠ ꯁꯣꯠꯂꯒ ꯂꯦꯜꯂꯤꯅꯤ ꯀꯩꯅꯣ
ꯎꯝ ꯎꯝ
ꯆꯥꯕꯗꯣ ꯌꯥꯝ ꯍꯦꯟꯖꯤꯜꯂꯦ
ꯅꯣꯏꯗꯤ ꯄꯨꯡ ꯀꯌꯥꯗ ꯁꯨꯇꯤ ꯊꯥꯒꯦ
ꯑꯩꯈꯣꯏꯁꯦ ꯑꯩ ꯍꯧꯖꯤꯛ ꯍꯧꯖꯤꯛꯅ ꯂꯣꯛꯏꯟ ꯇꯧꯕꯅꯦꯕꯀꯣ ꯐꯥꯏꯞ ꯊꯔꯇꯤ ꯐꯥꯎ ꯊꯕꯛ ꯇꯧꯅꯤ
ꯐꯥꯏꯞ ꯊꯔꯇꯤ
ꯎꯝ
ꯑꯁ
ꯄꯨꯔꯥ ꯅꯨꯃꯤꯗꯥꯡꯅꯦ